ꯇ
ꯇꯔꯦ ꯇꯥꯔꯦ ꯇꯥꯔꯕꯣ
ꯎꯝ ꯀꯩꯗꯧ ꯐꯣꯟ ꯀꯣꯜ ꯇꯧꯔꯛ ꯌꯥꯗꯦ ꯀꯩꯗꯧꯔꯦ
ꯀꯩꯕ
ꯀꯣꯜ ꯇꯧꯔꯛꯄ ꯌꯥꯗꯦꯗꯣ ꯀꯩꯗꯧꯔꯒꯦ
ꯈꯪꯗꯦꯗ ꯅꯪꯒꯤꯗꯤ ꯑꯃꯨꯛ ꯀꯩꯅꯣ ꯇꯥꯛꯁ ꯁꯨꯔꯦ ꯑꯗꯨ ꯀꯔꯤ ꯒ꯭ꯌꯥ ꯃꯦꯟ ꯇꯥꯗꯦ ꯍꯧꯖꯤꯛꯅ ꯑꯃꯨꯛ ꯇꯧꯕ ꯌꯥꯔꯛꯑꯦ ꯑꯩꯒꯤ ꯁꯨꯔꯤꯔꯥ ꯒ꯭ꯌꯥꯃꯦꯟ ꯇꯥꯗ꯭ꯔꯦ
ꯃꯁꯤꯡ ꯍꯦꯟꯕꯩ ꯃꯥꯜꯂꯦ
ꯈꯪꯗꯦ ꯑꯗꯨꯗꯤ
ꯑꯗꯨꯗꯤ ꯅꯪ ꯀꯩꯅꯣꯒꯤꯗꯨꯒ ꯃꯣꯏ ꯀꯛꯆꯤꯡꯒꯤꯗꯨꯒ ꯋꯥꯔꯤꯗꯨ ꯁꯥꯔꯣ ꯀꯩꯅꯣꯗꯨꯗꯤ
ꯎꯝ
ꯃꯣꯏ ꯏꯆꯦ ꯑꯃ ꯅꯪꯉꯣꯟꯗ ꯍꯥꯏꯔꯑꯝꯕꯗꯣ ꯑꯗꯨꯒ ꯑꯣꯏꯅ ꯀꯩꯅꯣ ꯇꯧꯕꯗꯤ ꯁꯤ ꯂꯣꯏꯔꯒ
ꯁ ꯑꯃꯨꯛ ꯇꯧꯕ ꯌꯥꯔꯛꯢꯁꯤꯅꯤ
ꯍꯣꯏ ꯑꯗꯨ ꯌꯦꯡꯉꯖꯦ ꯑꯗꯨꯝ ꯃꯊꯪꯒꯤꯗꯣ ꯌꯦꯡꯉꯣꯕ ꯑꯩ ꯃꯊꯪꯒꯤ ꯑꯃ ꯏꯆꯦꯗꯨꯗ ꯇꯧꯕꯤꯒꯦꯕ ꯑꯩꯗꯣ
ꯅꯪꯅ ꯇꯧꯋꯣ ꯑꯃꯗꯨꯗ
ꯑꯗꯨꯅꯦ ꯑꯩꯅ ꯅꯪꯒꯤꯁꯦ ꯁꯤ ꯂꯣꯏꯔ ꯇꯧꯒꯦ ꯍꯥꯏꯁꯦ
ꯍꯣꯢ
ꯑꯗꯣ ꯑꯩ ꯃꯃꯥꯡꯒꯤ ꯁꯨꯃꯥꯏꯅ ꯅꯣꯏꯅ ꯔꯤꯁꯤꯞ ꯇꯧꯕꯁꯦ
ꯍꯥ
ꯑꯩꯅ ꯁꯨꯃꯥꯏꯅ ꯅꯣꯏꯅ ꯇꯧꯔꯛꯄꯗ ꯀꯣꯜ ꯔꯤꯁꯤꯞ ꯇꯧꯕꯁꯦ
ꯑꯥ
ꯁꯤꯒꯤꯗꯣ ꯃꯃꯥꯡꯗ ꯑꯩꯉꯣꯟꯗ ꯀꯩꯅꯣ ꯄꯌꯥꯎ ꯂꯥꯛꯇꯦ
ꯀꯩꯅꯣ
ꯍꯥꯏꯗꯤ ꯅꯣꯏ ꯑꯩꯅ ꯇꯧꯔꯛꯄꯗꯨꯒꯤ ꯑꯣꯈꯠꯄꯤꯕꯒꯤꯗꯨꯐꯥꯎꯇꯤ ꯀꯩꯅꯣ ꯇꯧꯐꯝ ꯊꯣꯛꯏꯗꯅ
ꯑꯥ
ꯑꯗꯨ ꯅꯦꯠ ꯌꯥꯕ ꯌꯥꯗꯕꯗꯨꯅ ꯇꯣꯉꯥꯟꯈ꯭ꯔꯒ ꯑꯗꯨ ꯑꯩꯉꯣꯟꯗ ꯂꯥꯛꯇꯦꯕ
ꯅꯪꯗꯤ ꯐꯅꯥꯕꯨ ꯉꯁꯤꯗꯤ ꯐꯅꯥꯕꯨ ꯌꯥꯎꯔꯦ ꯇꯧꯔ ꯇꯧꯔ ꯄꯩꯁꯥ ꯀ ꯑꯔ ꯐꯔ
ꯈꯪꯗꯦ ꯉꯁꯤꯗꯣ ꯃꯤ ꯌꯥꯝꯃꯦ ꯑꯃ ꯏꯆꯦꯗꯨꯁꯨ ꯁꯥꯕꯤꯔꯦ ꯑꯥ ꯅꯪꯒ ꯇꯔꯨꯛꯃꯨꯛ ꯑꯣꯏꯔꯝꯗꯧ ꯃꯥꯂꯦ ꯅꯪꯒ ꯅ ꯍꯧꯖꯤꯛ ꯅꯨꯡꯗꯥꯡꯒꯤꯗꯤ ꯀꯩ ꯌꯦꯟꯖꯥꯡ ꯆꯥꯔꯕ
ꯢꯂꯣꯝꯕꯒ ꯀꯩꯅꯣꯝ ꯆꯥꯢ
ꯀꯩ
ꯕꯣꯔꯥ
ꯕꯣꯔꯥꯒ ꯅꯪꯒꯤꯗꯣ ꯈꯤꯇꯪ ꯅꯨꯡꯉꯥꯏꯇꯦ ꯁꯥꯎꯟꯗꯣ ꯑꯣ ꯌꯥꯔꯦ ꯌꯥꯔꯦ ꯅꯨꯡꯉꯥꯏꯔꯦ
ꯀꯩ ꯍꯥꯏꯅꯣ
ꯅꯪ ꯁꯥꯎꯟꯗꯨ ꯈꯤꯇꯪ ꯇꯞꯊꯈꯤꯕ ꯑꯗꯨꯒꯤ ꯕꯦꯛꯒ꯭ꯔꯥꯎꯟꯗꯨ ꯈꯤꯇꯪ ꯃꯈꯣꯟ ꯇꯥꯕ
ꯃꯈꯣꯟꯅꯦ
ꯎꯝ ꯅꯪ ꯀꯥꯏ ꯂꯩꯅꯣ
ꯑꯗꯨ ꯂꯩ
ꯎꯝ ꯑꯉꯥꯡꯈꯩ ꯂꯥꯏꯔꯤꯛ ꯄꯥꯕ ꯁꯪꯉꯤꯔꯣ
ꯇꯥꯕꯔꯣ
ꯇꯥꯏ ꯇꯥꯏ
ꯗꯣꯟꯗꯣꯟ
ꯍꯥꯎ
ꯅꯣꯏꯗꯤ ꯀꯩ ꯏꯟꯁꯥꯡ ꯆꯥ ꯍꯥꯏꯕꯅꯣ
ꯑꯩꯈꯣꯏꯗꯤ ꯍꯋꯥꯏ ꯊꯣꯡꯉꯦ ꯑꯗꯨꯒ ꯀꯥꯡꯃꯦꯠ ꯑꯃ ꯇꯧꯋꯦ
ꯍꯧꯖꯤꯛꯇꯤ ꯇꯥꯗ꯭ꯔꯕ ꯃꯈꯣꯟ
ꯎꯝ
ꯐꯣꯟ ꯂꯥꯛꯁꯟꯕꯩ
ꯎꯝ ꯑꯉꯥꯡꯈꯩꯒꯤ ꯃꯅꯥꯛꯇ ꯂꯩꯔꯕ
ꯂꯩꯇꯦꯍꯦ ꯀꯥꯗ ꯂꯩ
ꯎꯝ ꯃꯣꯏꯗꯤ ꯉꯁꯤꯗꯤ ꯄꯥꯗ꯭ꯔꯦ
ꯄꯥꯔꯝꯅꯤ ꯏꯁ ꯐꯣꯟ
ꯍꯥ ꯍꯥꯏꯗꯤ ꯅꯪ ꯗꯥꯏꯔꯦꯛ ꯑꯣꯏꯅ ꯆꯪꯗ꯭ꯔꯃꯛꯁꯨ ꯍꯥꯏꯐꯦꯠ ꯆꯠꯂꯒ ꯂꯩꯌꯨꯅꯦ
ꯂꯩꯔꯤꯅꯦ ꯉꯁꯤꯗꯤ ꯒꯌ꯭ꯥꯟ ꯇꯥꯢꯌꯦ ꯂꯥꯡꯗꯔ꯭ ꯗꯤ ꯀꯅꯥꯝ ꯁꯦꯅꯅꯤꯡꯉꯥꯏ ꯂꯩꯇꯦ ꯀꯥꯗꯥ ꯆꯪꯉꯥ ꯂꯥꯡꯉꯛꯇ
ꯎꯝ
ꯋꯥꯔꯤ ꯁꯥꯟꯅꯕ ꯅꯨꯡꯉꯥꯏꯕ꯭ꯔꯣ ꯅꯨꯄꯤ ꯑꯃꯗꯣ
ꯎꯝ ꯅꯨꯡꯉꯥꯏ ꯀꯩꯁꯨ ꯀꯣꯏꯗꯦꯕ ꯃꯣꯏꯗꯤ ꯃꯆꯤꯟ ꯃꯅꯥꯎ ꯃꯉꯥꯅꯤꯌꯦꯀꯣ
ꯑꯥ
ꯑꯗꯨꯗ ꯃꯉꯥꯗꯨꯗ ꯃꯥꯁꯦ ꯌꯥꯏꯃ ꯑꯣꯏꯕ ꯖꯥꯠꯅꯤꯗ ꯑꯗꯨ ꯌꯥꯏꯃꯗꯣ ꯀꯃꯥꯏꯅ ꯑꯣꯏꯒꯦ ꯍꯥꯏ ꯀꯥꯟꯗ ꯃꯥꯏ ꯃꯊꯛꯇ ꯅꯨꯄꯥ ꯑꯃꯒ ꯅꯨꯄꯤ ꯑꯃꯒ ꯂꯩꯌꯦꯕꯀꯣ
ꯎꯝ
ꯑꯗꯨꯒꯤ ꯃꯊꯪꯁꯦ ꯃꯥ ꯑꯣꯏꯕ ꯑꯗꯨꯒ ꯃꯈꯥꯗꯁꯨ ꯅꯨꯄꯥ ꯑꯃꯒꯥ ꯅꯨꯄꯤ ꯑꯃꯒ ꯑꯣꯏꯕꯅꯦꯕ ꯍꯥꯏꯗꯤ ꯌꯥꯝ ꯆꯥꯟꯅꯅ ꯁꯦꯝꯗ꯭ꯔꯣ
ꯍꯣꯏ
ꯃꯣꯏꯗ ꯃꯥ ꯃꯇꯣꯝꯇ ꯍꯥꯏꯗꯤ ꯃꯣꯏ ꯅꯨꯄꯤ ꯑꯍꯨꯝꯗꯨꯗ ꯅꯨꯄꯤ ꯑꯃꯗꯨꯗꯤ ꯑꯗꯨꯃꯥꯏꯅ ꯃꯌꯥꯏꯗꯒ ꯊꯝꯃꯦ ꯍꯥꯏꯕ
ꯍꯣꯏ
ꯑꯗꯨꯅꯦ ꯑꯩꯅ ꯌꯥꯝ ꯆꯥꯟꯅꯅ ꯁꯦꯝꯃꯦ ꯍꯥꯏꯁꯦ ꯑꯩꯅ
ꯍꯣꯏ ꯃꯥꯗꯤ
ꯎꯝ ꯑꯩꯗꯤ ꯃꯥꯗꯣ ꯁꯦꯀꯦꯟꯅꯦ ꯍꯥꯏꯔꯛꯄꯗꯨꯗ ꯑꯩꯅ ꯈꯜꯂꯤꯁꯦ ꯕꯤ ꯑꯦ ꯁꯦꯀꯦꯟꯅꯤꯒꯤ ꯚꯥꯞꯇ ꯂꯩꯔꯨꯔꯦ ꯑꯩꯗꯤ
ꯎꯝ
ꯑꯗ ꯃꯥꯅ ꯁꯦꯀꯦꯟ ꯁꯦꯃꯤꯁꯇꯔꯅꯦꯗꯪ ꯍꯥꯏꯔꯛꯄꯗꯨꯗꯤ ꯈꯤꯇꯪ ꯀꯣꯛꯇꯣ ꯉꯥꯎꯋꯤꯗꯅ
ꯎ
ꯑꯗꯨꯒꯗꯤ ꯃꯥꯁꯇꯔꯒꯤ ꯑꯣꯏ ꯂꯩꯔꯝꯃꯦ ꯑꯩꯁꯨ ꯍꯥꯏꯒꯦ ꯇꯔꯤꯅꯦ ꯁꯦꯀꯦꯟ ꯁꯦꯃꯤꯁꯇꯔ ꯑꯣꯏꯔꯗꯤ ꯑꯩꯈꯣꯏꯒ ꯃꯥꯟꯅꯩ ꯑꯗꯣ ꯑꯩꯈꯣꯏꯗꯤ ꯑꯦꯛꯖꯥꯝ ꯇꯧꯔꯤꯅ ꯍꯥꯏꯒꯗꯣꯏꯅꯦꯕ ꯑꯗꯨꯃꯛ ꯀꯩ ꯍꯥꯏꯩꯍꯧꯗ꯭ꯔꯦꯗꯣ ꯑꯗꯨꯒ ꯍꯪꯉꯒ ꯃꯥꯁꯇꯔ ꯑꯣꯏ ꯂꯩꯔꯝꯃꯦ
ꯑ
ꯅꯣꯏꯗꯤ ꯄꯨꯡ ꯀꯌꯥꯗꯒꯤ ꯀꯌꯥꯕꯨꯛ ꯇꯨꯝꯍꯜꯂꯦ
ꯃꯣꯏ ꯇꯅꯤꯡꯕꯨ ꯀꯁꯤꯅꯦꯕ ꯍꯧꯒꯣꯏꯅꯤꯡꯕꯕꯨ ꯈꯨꯁꯤꯅꯦ ꯁꯤꯗ
ꯏ ꯉꯁꯤꯒꯗꯌꯥ
ꯑꯗꯨꯝ ꯃꯣꯏ ꯀꯨꯁꯤꯅꯦꯕ ꯑꯗꯨꯗꯣ ꯇꯨꯏꯁꯟ ꯆꯠꯇꯕꯅꯦ ꯃꯁꯥꯅ ꯆꯠꯆꯔꯦ ꯃꯣꯏ ꯀꯨꯁꯤ ꯆꯠꯆꯗ꯭ꯔꯦ ꯃꯣꯏ ꯀꯨꯁꯤ
ꯁꯤꯗꯤ ꯁꯤꯗꯤ ꯌꯦꯡꯖꯟꯕꯩ ꯃꯊꯧ ꯇꯥꯗ꯭ꯔꯦꯃꯦ ꯂꯥꯏꯔꯤꯛ ꯄꯥꯗꯦ ꯇ꯭ꯋꯤꯁꯟ ꯀꯩꯀꯥ ꯆꯠꯄꯒꯤ ꯈꯣꯠꯄꯒꯤ ꯀꯩꯅꯣ ꯇꯧꯕ ꯋꯥꯅꯤ ꯁꯤꯗꯗꯤ ꯑꯩꯈꯣꯏꯅ ꯌꯥꯝꯅ ꯃꯤ ꯀꯥꯔ ꯆꯪꯉꯒ꯭ꯔꯒ ꯂꯩꯁꯥꯕꯤ ꯐꯥꯔꯕꯅꯤ
ꯑꯗꯠ ꯇ꯭ꯋꯦꯜꯐ
ꯌꯨꯝꯗ ꯂꯩꯕꯒ ꯆꯞ ꯃꯥꯟꯅꯩ
ꯑꯗꯨ ꯌꯨꯝꯗ ꯂꯩꯕꯒ ꯆꯞ ꯃꯥꯟꯅꯩꯅꯦ ꯁꯤꯗꯤ
ꯑꯗꯨꯅꯦ
ꯑꯩꯈꯣꯏ ꯇꯈꯦꯟꯂꯩꯗꯣ ꯌꯥꯝ ꯊꯥꯔ ꯃꯥꯜꯂꯦꯅꯦ ꯀꯅꯥꯝ ꯐꯥꯎꯗ꯭ꯔ ꯃꯥꯂꯦ ꯄꯤꯌꯣ ꯃꯆꯥꯅꯨꯄꯨꯡ ꯐꯥꯎꯋꯦ ꯍꯥꯏ ꯄꯤꯌꯣ ꯃꯆꯥꯅꯨꯄꯤ ꯅꯤꯠ ꯄꯥꯁ ꯇꯧꯋꯦ ꯍꯥꯏꯗꯣ ꯑꯩꯗꯤ ꯊꯥꯖꯗꯦ
ꯀꯅꯥꯝ ꯐꯥꯎꯗꯦ ꯍꯥꯏꯕ꯭ꯔꯣ
ꯑꯗꯨꯅꯦ ꯃꯣꯏꯔꯥꯡꯊꯦꯝ ꯄꯤꯌꯣꯒꯤ ꯃꯆꯥ ꯅꯤꯠ ꯄꯥꯁ ꯇꯧꯋꯦ ꯍꯥꯏꯗꯣ ꯄꯩꯁꯥ ꯆꯪꯉꯒ ꯇꯝꯍꯟꯅꯤꯡꯉꯦꯕ ꯑꯩ ꯈꯪꯉꯦ ꯑꯗꯨꯣꯏꯁꯨꯨ ꯍꯥꯎꯔ
ꯍꯧꯔꯝꯃꯣꯏ ꯍꯥꯏꯁꯦ ꯃꯣꯏ ꯃꯌꯨꯝꯗ ꯂꯩꯕ ꯎꯗꯦ
ꯄꯩꯁꯥ ꯆꯪꯉꯒ ꯄꯩꯁꯥ ꯊꯤꯔ ꯇꯝꯃꯤꯅꯦ ꯍꯥꯏꯕꯅꯦ ꯄꯩꯁꯥ ꯆꯪꯉꯒ ꯄ꯭ꯔꯥꯏꯕꯦꯠꯇ
ꯁꯤꯗ ꯂꯩꯔꯒ
ꯑ ꯑꯗꯨꯗ ꯂꯩꯔꯝꯃꯦ ꯍꯥꯏꯔꯕ
ꯁꯤꯗꯗꯤ ꯂꯩꯇꯦꯗ ꯃꯣꯏ ꯀꯩꯁꯥꯝꯄꯥꯠꯇ ꯂꯩꯕꯅꯦ ꯃꯣꯏꯗꯤ ꯃꯕꯨꯛ ꯇꯔ ꯇꯔ
ꯈꯪꯗꯦꯗ ꯑꯗꯨꯗꯤ ꯌꯥꯝ ꯊꯤꯅ ꯅꯨꯡꯉꯥꯏꯕꯤꯅꯤꯅꯦ
ꯅꯨꯡꯉꯥꯏ ꯍꯥꯏꯁꯤꯗꯤ ꯅꯨꯡꯉꯥꯏ
ꯅꯪꯒꯤ ꯁꯥꯎꯟꯗꯣ ꯇꯥꯗ꯭ꯔꯦ
ꯑꯩꯅ ꯐꯣꯟ ꯁꯨꯝ ꯁꯨꯝ ꯂꯥꯞꯊꯣꯛꯈꯤꯕꯩꯅꯦ ꯅꯥꯀꯣꯡꯗ ꯊꯝꯃꯒ ꯐꯣꯟ ꯋꯥ ꯉꯥꯡꯕ ꯃꯤ ꯂꯥꯞꯊꯣꯛꯈꯤꯕꯒꯤꯅꯦ
ꯑꯗꯨꯝ ꯅꯥꯀꯣꯡꯗ ꯊꯝꯃ ꯉꯥꯡꯉꯣ
ꯉꯥꯡꯉꯤꯅꯦ ꯍꯌꯦꯡꯕꯨꯛꯀꯤ ꯃꯅꯨꯡꯗ ꯂꯣꯏꯁꯟꯂꯣ
ꯎꯝ ꯑꯗꯨꯗꯤ ꯄꯨꯔꯥ ꯌꯨꯝꯅꯤ ꯃꯣꯏ ꯂꯩꯗꯣ
ꯃꯥꯅꯦ ꯌꯨꯝꯅꯤ ꯀꯩꯅꯣ
ꯑꯩꯈꯣꯏ ꯃꯥ ꯍꯣꯏ ꯃꯊꯕꯥꯛ ꯅꯥꯏꯅ ꯇꯧ ꯂꯩꯔꯦ
ꯑꯁ ꯀꯃꯥꯏꯅ
ꯈꯪꯗꯦꯗ ꯀꯩꯀꯩ ꯄꯪꯆꯥꯥ ꯆꯥꯥꯁꯟꯕꯅꯦ ꯃꯥ
ꯅꯨꯡꯉꯥꯏꯇꯦꯍꯦ
ꯃꯥꯡꯗꯖꯨ ꯗꯣꯛꯇꯔꯅ ꯆꯥꯒꯅꯣ ꯍꯥꯏꯔꯕꯅꯦꯕ ꯑ ꯃꯥꯅ ꯅꯣꯡꯅꯤꯅꯤ ꯅꯣꯡ ꯅꯤꯅꯤꯗꯤ ꯏꯜꯂꯝꯃꯒ ꯃꯥ ꯊꯣꯛꯄ ꯑꯃ ꯇꯧꯕꯤꯅꯦꯕ
ꯍꯣꯕ ꯑꯗꯨ ꯃꯦꯒꯤꯗꯤ ꯀꯥꯡꯍꯎꯁꯨ ꯌꯥꯝ ꯄꯤꯖꯔꯨꯅꯣ ꯍꯥꯏꯕ
ꯑꯗꯨ ꯄꯥꯛ ꯄꯤꯖꯗ꯭ꯔꯕꯅꯦ ꯑꯗꯨ ꯆꯩ ꯐꯖꯅ ꯅꯤꯕ ꯑꯗꯨꯏꯅꯦ ꯑꯗꯣ ꯅꯥ ꯅꯥꯔꯀꯥꯟꯗꯗꯤ ꯈꯥꯡꯕ ꯉꯝꯗ꯭ꯔꯤꯖꯦ ꯎꯕ꯭ꯔꯥ
ꯎꯝ
ꯑꯗꯣ ꯑꯩꯈꯣꯏꯅ ꯍꯥꯏꯗꯤ ꯅꯥꯗ꯭ꯔꯤꯉꯩꯗꯨꯗ ꯃꯁꯥꯗꯣ ꯆꯦꯛꯁꯤꯜꯂꯣ ꯍꯥꯏꯕ ꯁꯨꯛꯂꯧ ꯂꯧꯗꯕ ꯈꯤꯇꯪ ꯁꯥꯎꯔꯤꯅꯦꯅꯀꯣ ꯑ ꯑꯔꯩꯕ ꯄꯩꯁꯥꯈꯩꯁꯦ ꯄꯦꯀꯦꯠꯀꯤ ꯄꯣꯠꯇꯣ ꯂꯣꯏ ꯂꯩꯔ ꯆꯥꯊꯣꯛꯇꯣꯏꯅꯦ
ꯑꯩꯒꯤ ꯅꯥꯀꯟꯒꯤ ꯑꯅꯤꯗꯨ ꯂꯩ ꯊꯧꯕꯥꯜꯒꯤ ꯑꯅꯤ ꯂꯩ ꯑꯩꯣꯏ ꯆ ꯆ ꯃ ꯀ ꯇꯥꯎꯕꯗꯤ ꯏꯁꯥꯒꯤꯗ꯭ꯗꯤ ꯌꯥꯔꯤ ꯑꯗꯨꯒꯨꯝꯕꯖꯥꯗ ꯆꯥꯅꯕ
ꯑꯗꯨ ꯄꯪꯁꯥꯅ ꯆꯥꯕꯗꯨꯣ ꯐꯠꯇꯦꯕ
ꯑꯗꯨꯅꯦ ꯆꯥꯝꯐꯨꯠ ꯌꯥꯝ ꯆꯥꯕꯥ ꯐꯠꯇꯦ ꯍꯥꯏꯖ
ꯖꯪ ꯐꯨꯗ ꯌꯥꯝ ꯆꯥꯁꯤꯟꯕꯗꯣ ꯀꯣꯟꯅꯗꯤ ꯍꯣꯏ ꯑꯍꯝꯕꯩꯗꯤ ꯍꯥꯎꯋꯀꯣ ꯆꯤꯟꯗ ꯌꯥꯝ ꯍꯥꯎꯋꯦ ꯀꯣ
ꯑꯗꯨꯕꯨ ꯃꯅꯨꯡ ꯌꯧꯈꯤꯕꯒꯤ ꯁꯤꯟꯗꯨꯗꯤ ꯃꯣꯏꯅ ꯎꯗꯦꯕ
ꯎꯗꯦꯗꯤ ꯃꯅꯨꯡꯗꯨꯗꯗꯤ ꯐꯠꯇꯕ ꯉꯥꯛꯇꯅꯦ ꯍꯥꯏꯕ ꯆꯪꯗ꯭ꯔꯤꯗꯣ
ꯍꯣꯏ ꯖꯨꯖꯨ ꯌꯥꯝ ꯆꯥꯌꯦ ꯈꯣꯏꯖ ꯑꯩꯅ ꯉꯥꯔꯤꯗꯨꯕꯨ ꯉ ꯄꯨꯔꯕꯃꯤꯅꯤꯅ ꯑꯗꯨ ꯁꯦꯡꯨꯁꯨ ꯌꯥꯝ ꯆꯥꯏꯕ ꯃꯈꯣꯠꯁꯦ
ꯆꯥꯛ ꯂꯝꯃꯗꯤ ꯏꯁꯤꯡ ꯊꯛꯑꯣ ꯂꯐꯣꯏ ꯆꯥꯔꯣ
ꯍꯣꯏ ꯑꯗꯨꯗꯤ ꯐꯖꯗꯣꯏꯅꯤ ꯑꯗꯨꯒꯤ ꯉꯥꯛꯇ
ꯍꯨꯝ
ꯑꯗꯨꯃꯥꯏꯅꯒ ꯇꯧꯕꯤꯌꯦꯗꯤ ꯀꯝꯄ꯭ꯂꯦꯛꯁꯟꯗꯣ ꯐꯖꯔꯛꯄꯧ ꯃꯥꯜꯂꯒ
ꯑꯗꯨ ꯅꯪꯅꯁꯨ ꯍꯥꯏꯌꯨ ꯀꯩꯅꯣ
ꯊꯥꯎ ꯊꯨꯝꯒ ꯆꯥꯗ꯭ꯔꯗꯤ ꯑꯁ ꯁꯣꯖꯕꯇ ꯂꯣꯏꯔ ꯊꯥꯎ ꯃꯥꯇ ꯊꯥꯎꯃꯣꯅꯤ
ꯑꯗꯨꯗ ꯑꯩꯅ ꯍꯥꯏꯗꯤ ꯃꯣꯏꯅ ꯆꯥꯕꯗꯣ
ꯎꯝ
ꯅꯣꯏ ꯑꯗꯨꯒꯤ ꯑꯦꯟꯖꯥꯡꯗꯨꯗꯤ ꯆꯥꯖꯖꯅꯣꯕ ꯍꯥꯏꯗꯤ ꯗꯦ ꯇꯥꯏꯝꯒꯤ ꯃꯇꯝ ꯃꯣꯏꯅ ꯍꯥꯏꯗꯤ ꯆꯥꯛ ꯂꯃꯛꯨꯄ ꯀꯥꯟꯗꯣ
ꯎꯝ
ꯑꯗꯨꯗ ꯏꯁꯤꯡꯒ ꯀꯩꯅꯣꯒ ꯑꯣꯏꯅ ꯇꯧ ꯍꯥꯏꯌꯣ ꯍꯥꯏꯕ ꯂꯐꯣꯏꯒꯨꯝꯕ ꯁꯦꯝꯦꯝꯒꯨꯝꯕ ꯍꯥꯏꯗꯤ ꯃꯣꯏꯅ ꯁꯃꯣꯁꯥꯗ ꯂꯩꯊꯣꯏꯗ ꯄꯩꯁꯥ ꯑꯗꯨꯝ ꯌꯥꯝꯃꯝꯒꯅꯤ ꯂꯐꯣꯏ ꯑꯃꯒꯤ ꯃꯃꯟ ꯐꯪꯉꯝꯒꯅꯤ
ꯑꯗꯨꯅ ꯂꯐꯣꯏ ꯂꯐꯥꯡ ꯑꯃ ꯂꯩꯔꯗꯤ ꯑꯗꯨꯝ ꯀꯨꯏꯅ ꯆꯠꯀꯅꯦꯕ ꯁꯃꯣꯁꯥꯗꯨꯗꯤ ꯉꯥꯏꯍꯥꯛꯀꯤ ꯍꯥꯎꯕꯩ ꯋꯥꯅꯤ ꯀꯥꯟꯅꯕ ꯑꯃ ꯈꯪꯗꯦꯕ ꯑꯗꯨ ꯂꯐꯣꯏꯗꯨꯗꯤ ꯃꯣꯏꯗ ꯀꯥꯟꯅꯕꯁꯨ ꯄꯤꯔꯦ ꯏꯁꯥꯁꯨ ꯅꯨꯡꯉꯥꯏꯍꯜꯂꯦ ꯄꯨꯛꯁꯨ ꯊꯜꯂꯦ
ꯑ ꯆ ꯇꯗ
ꯑꯗꯨꯗꯨꯅ
ꯎꯝ
ꯑꯗꯨ ꯅꯠꯇꯕꯤꯗ ꯑꯃꯨꯛ ꯑꯇꯣꯞꯄꯗ ꯃꯣꯏꯅ ꯇꯤꯡꯊꯣꯛꯏꯗꯣ ꯍꯥꯏꯐꯦꯠ ꯇꯤꯡꯊꯣꯛꯏꯗꯣ ꯍꯥꯏꯗꯤ ꯆꯥꯗꯤꯡ ꯇꯧꯊꯣꯛꯈ꯭ꯔꯤꯗꯣ ꯖꯪꯐꯨꯠꯇ ꯑꯗꯣ ꯑꯗꯨꯃꯥꯏꯅ ꯃꯣꯏꯅ ꯆꯠꯄꯗ ꯊꯦꯡꯅꯔꯕꯗꯣ ꯑꯗꯨꯝ ꯃꯣꯏ ꯃꯁꯦꯟ ꯈꯥꯏꯅꯔꯒꯗ ꯑꯣꯏꯔꯁꯨ ꯂꯩꯕ ꯌꯥꯏ ꯔꯨꯝꯃꯦꯠꯄꯣ
ꯍꯣꯏ ꯍꯣꯏ ꯐꯔꯦ ꯐꯔꯦ ꯑꯗꯨꯗꯤ ꯑꯩꯁꯨ ꯊꯝꯃꯒꯦ
ꯍꯣꯏ ꯍꯣꯏ ꯍꯣꯏ
ꯎꯝ